ꯑ ꯅꯪ ꯁꯤꯒꯤ ꯔꯨꯜꯁ ꯃꯇꯥꯡꯗꯗꯤ ꯈꯪꯉꯦꯀꯣ꯫ ꯑꯁꯤꯒꯤ ꯋꯥꯔꯤ ꯁꯥꯕꯒꯤꯁꯦ꯫
ꯍꯣꯏ꯫
ꯎꯝ ꯋꯥꯔꯤ ꯀꯌꯥ ꯀꯌꯥꯔꯛ ꯁꯥꯈ꯭ꯔꯦ ꯃꯤꯕꯨ꯫ ꯑꯩꯕꯨ ꯐ꯭ꯔꯁ ꯇꯥꯏꯝ ꯐ꯭ꯔꯁ ꯇꯥꯏꯝꯔꯥ꯫
ꯎꯝ꯫ ꯐꯥꯔꯁ ꯇꯥ ꯃꯤ ꯑꯃ ꯁꯦꯀꯦꯟꯗ ꯅꯨꯄꯤ ꯑꯗꯨꯒ ꯃꯊꯪ ꯅꯪ
ꯑꯗꯨꯅꯤ ꯊꯕꯛ ꯃꯇꯝ ꯂꯩꯔꯤꯉꯩꯗ ꯐꯖꯅ ꯍ‌ꯣꯠꯅꯧꯋ‌ꯣ ꯑꯩꯅ ꯑꯦꯗꯚꯥꯏꯁ ꯄꯤꯔꯝꯗ‌ꯦ ꯑꯗꯨ ꯉꯥꯛꯇꯅꯤ
ꯑ ꯑꯗ‌ꯣ ꯂꯥꯏꯛ ꯑꯥ ꯑꯗꯣꯝ ꯑꯥ ꯀꯣꯄꯔꯦꯠꯇ ꯇꯧꯔꯒ ꯑꯗꯨꯝ ꯄꯥꯕꯁꯨ ꯀꯩꯁꯨ ꯀꯥꯏꯗꯦꯗ ꯀꯣ ꯑꯇꯩ ꯑꯦꯝ ꯕꯤ ꯑꯦ ꯂꯧꯔꯒ ꯍꯥꯏꯗꯤ ꯄ꯭ꯂꯦꯁꯃꯦꯟꯗꯣ ꯃꯣꯏꯅ ꯁ꯭ꯌꯣꯔꯅꯤ ꯍꯩꯅ ꯍꯥꯏꯕꯅꯦꯕ ꯑꯗꯣ ꯄ꯭ꯂꯦꯁꯃꯦꯟꯗꯣ ꯇꯧꯕ ꯑꯣꯏꯅ ꯑꯗꯨꯝ ꯄꯥꯕꯁꯨ ꯁꯨ ꯌꯥꯏꯕ ꯍꯣꯏ ꯌꯥꯝꯅ ꯇꯐꯇꯤ ꯇꯧꯔꯛꯀꯅꯤ ꯍꯥꯏꯗꯤ ꯄ꯭ꯔꯦꯁꯔ ꯑꯃꯒ ꯑꯃꯒꯤ ꯄꯔꯦꯁꯔꯒ
ꯑꯅꯤ ꯑꯅꯤ ꯌꯥ ꯑꯅꯤ ꯇꯧꯔꯒ ꯄ꯭ꯔꯤꯄꯦꯌꯔꯁꯨ ꯇꯧꯕ ꯌꯥꯏꯀꯣ ꯏꯟ ꯗꯥ ꯅꯪ ꯄꯩꯁꯥꯁꯨ ꯑꯔꯟ ꯇꯧꯕ ꯅꯠꯇ꯭ꯔꯥ
ꯑꯥ ꯑꯗꯨꯒ ꯅꯣꯂꯦꯖꯁꯨ ꯈꯔ ꯂꯧ ꯐꯪꯕꯗꯣ
ꯌꯦꯁ ꯌꯦꯁ ꯕꯠ ꯇꯥꯏꯝ ꯐ‌ꯦ ꯇꯔꯀꯣ ꯑꯦꯟ ꯗꯦꯟ ꯏꯁꯇ꯭ꯔꯦꯁ ꯒꯨꯝꯕꯗꯤ ꯈꯔꯗꯤ ꯅꯪ ꯂꯩꯒꯅꯦ ꯑꯗꯨ ꯅꯪꯅ ꯑꯣꯚꯔꯀꯝ ꯇꯧꯕ ꯉꯝꯃꯅꯤꯗꯤ ꯀꯥꯏꯗꯦꯗ ꯌꯨ ꯀꯦꯟ ꯏꯐ ꯌꯨ ꯀꯦꯟ
ꯎꯝ ꯍꯣꯏ ꯍꯣꯏ ꯍꯣꯏ ꯂꯥꯏꯠ ꯑꯥ ꯕ꯭ꯔꯗꯔ ꯈꯣꯏꯗꯤ ꯂꯥꯏꯠ ꯑ ꯆꯍꯤ ꯒꯨꯝꯕꯗꯤ ꯀꯌꯥ ꯂꯥꯏꯠ ꯇ꯭ꯋꯦꯟꯇꯤ ꯇ꯭ꯋꯦꯟꯇꯤ ꯑꯩꯠ ꯄ꯭ꯂꯁ ꯅꯠꯇ꯭ꯔꯒ ꯊꯥꯔꯇꯤ ꯄ꯭ꯂꯁꯥꯔ ꯅꯠꯇ꯭ꯔꯒ ꯊꯥꯔꯇꯤ ꯃꯈꯥꯔ‌ꯣ
ꯑꯍꯟ ꯃꯥꯅꯦ ꯅꯪꯒꯤ ꯖꯠꯁ ꯒ‌ꯦꯁ ꯇꯧꯔꯛꯑꯣꯅꯦ ꯑꯩ ꯒ‌ꯦꯁ ꯇꯧꯔꯑꯣ
ꯇ ꯍꯥꯏꯗꯤ ꯑꯥ ꯑꯥꯐꯇꯔ ꯑꯦꯝ ꯕꯤ ꯑꯦ ꯒꯦꯠ ꯀꯌꯥ ꯂꯩꯔꯒꯦ ꯆꯍꯤ ꯀꯌꯥ
ꯑꯐꯇꯔ ꯑꯦꯝ ꯕꯤ ꯑꯦ ꯑꯩ ꯑꯦꯝ ꯕꯤ ꯑꯦ ꯇ‌ꯣꯏꯟꯇꯤꯊ꯭ꯔꯤꯗ ꯂꯣꯏꯕ ꯇ‌ꯣꯏꯟꯇꯤꯊ꯭ꯔꯤꯗ ꯂ‌ꯣꯏꯌ‌ꯦ
ꯑꯥ
ꯀ ꯀꯌꯥ ꯑꯣꯏꯒꯗꯧ ꯃꯥꯜꯂꯦ
ꯇꯣꯏꯟꯇꯤ ꯑꯩꯠ
ꯅꯪꯒꯤ ꯈ꯭ꯋꯥꯏꯗꯒꯤ ꯑꯍꯥꯟ ꯅꯪꯒꯤꯀꯣ ꯑꯍꯟ ꯁꯤꯁꯇꯔꯗꯣ ꯅꯆꯦꯗꯣ ꯆꯍꯤ ꯀꯌꯥ ꯁꯨꯒꯦ ꯃꯥ ꯆꯍꯤ ꯀꯌꯥ ꯌꯧꯔꯦ
ꯎꯝ ꯃꯥ ꯗꯤꯁ ꯏꯌꯔ ꯇ꯭ꯋꯦꯟꯇꯤ ꯐꯣꯔ
ꯑꯣ ꯕꯦꯔꯤ ꯌꯥꯡ ꯍ‌ꯣꯁꯇ‌ꯦꯜ ꯑꯉꯥꯡ
ꯑꯥ
ꯑꯩ ꯇ꯭ꯋꯦꯟꯇꯤꯑꯩꯠ ꯑꯥ ꯇ꯭ꯋꯦꯟꯇꯤ ꯁꯚꯦꯟ ꯁꯣꯔꯤ ꯇ꯭ꯋꯦꯟꯇꯤꯁꯚꯦꯟ
ꯑꯣ ꯍ‌ꯦꯛꯗ ꯑꯉꯥꯡ ꯑꯣꯏꯔꯤꯗ ꯗꯨꯑꯣꯔꯁꯨ ꯍꯧꯖꯤꯛ ꯀꯥꯟꯗꯤ ꯂꯥꯏꯛ ꯇꯤꯜ ꯊꯥꯔꯇꯤꯗꯤ ꯑꯍꯟ ꯍꯥꯏꯅ ꯆꯤꯡꯕ ꯌꯥꯗ꯭ꯔꯤꯕ ꯊꯥꯔꯇꯤ ꯌꯧꯗ꯭ꯔꯣ ꯍꯣꯏ ꯑꯉꯥꯡ ꯑꯣꯏꯔꯤꯗ ꯍꯣꯠꯅꯕ ꯌꯥꯔꯤꯗ
ꯀꯔꯥꯏꯗꯩ
ꯍ‌ꯣꯏꯗ ꯅꯨꯄꯤꯒꯨꯝꯕꯗꯤ ꯂꯥꯏꯛ ꯑꯐꯇꯔ ꯅꯨ ꯅꯨꯄꯥꯈꯣꯏꯗꯤ ꯊꯥꯔꯇꯤ ꯐꯥꯏꯚ ꯀꯨꯝꯕ ꯁꯨꯕꯗ ꯂꯧꯕꯅ ꯐꯩꯌꯦꯗ ꯑꯦꯚ꯭ꯔꯤꯊꯤꯡ ꯑꯦꯚ꯭ꯔꯤꯊꯤꯡ ꯃꯦꯅꯦꯖ ꯇꯧꯕ ꯂꯣꯏꯔꯀꯥꯟꯗ
ꯎꯝ
ꯅꯨꯄꯤ ꯅꯨꯄꯤ ꯊꯤꯕꯤꯒꯤ ꯋꯥꯈꯜꯒꯁꯨ ꯂꯩꯇ꯭ꯔꯤꯗ ꯊꯕꯛ ꯊꯕꯛ ꯀꯔꯝ ꯀꯥꯟꯗ ꯐꯪꯕ꯭ꯔꯥ ꯄꯦꯟꯁꯤꯟꯗꯨꯅꯀꯣ ꯍꯥꯏꯕꯗꯤ ꯆꯍꯤꯖꯨ ꯑꯃꯨꯛꯀ ꯑꯍꯟ ꯑꯣꯔꯛꯄꯅꯦ ꯖꯣꯞ ꯄ꯭ꯂꯦꯁ ꯑꯣꯏꯅ ꯂꯩꯕ ꯅꯨꯡꯉꯥꯏꯇꯕꯗ
ꯎꯝ ꯍꯣꯏ ꯕ꯭ꯔꯗꯔꯍꯣꯏ ꯐꯦꯃꯤꯂꯤ ꯂꯥꯏꯛ ꯁꯤꯕꯂꯤꯡꯁꯗꯤ ꯀꯌꯥꯒꯨꯝꯕ
ꯑꯩꯒꯤ ꯃꯊꯛꯇ ꯏꯌꯥꯝꯕ ꯑꯃ ꯂꯩꯌꯦ ꯑꯦꯟ ꯗꯦꯟ ꯃꯈꯥꯗ ꯑꯩꯅ ꯁꯦꯀꯦꯟ ꯀꯣ ꯑꯗꯨ ꯑꯩꯒꯤ ꯃꯥ ꯃꯈꯥꯗ ꯏꯅꯥꯎꯅꯨꯄꯥ ꯑꯃ ꯑꯗꯨꯒ ꯏꯅꯥꯎꯅꯨꯄꯤ ꯏꯆꯟ ꯅꯨꯨꯄꯤ ꯑꯃ ꯂꯥꯁꯇ
ꯑꯝ ꯃꯥꯗꯤ ꯌꯥꯝ ꯅꯨꯡꯉꯥꯏꯔꯝꯅꯤ ꯃꯊꯟꯗꯨꯅꯤꯅ
ꯑꯥꯏ ꯑꯦꯁ ꯇꯧꯍꯟꯒꯦꯅ ꯈꯟꯗꯅ ꯑꯗꯨꯒꯤ ꯃꯥꯕꯨ
ꯎꯝ ꯍꯣꯏꯗ ꯑꯣꯏꯕꯁꯨ ꯑꯣꯏꯁꯅꯨ ꯑꯃꯈꯛꯇꯅꯤꯅ
ꯑꯩꯒꯤ ꯏꯌꯥꯝꯕꯁꯨ ꯑꯥꯏ ꯑꯦꯁ ꯀꯟꯅ ꯊꯥꯔꯝꯕꯅꯤ ꯃꯥꯁꯨ
ꯎꯝ
ꯅꯍꯥꯟꯒꯤ ꯑꯦꯝ ꯄꯤ ꯑꯦꯁ ꯁꯤꯗꯣ ꯐꯥꯎꯕꯅꯦ ꯏꯟꯇꯔꯚꯤꯌꯨꯗꯨꯀꯣ ꯂꯧꯕ ꯉꯝꯗ꯭ꯔꯕ
ꯑꯣ
ꯑꯗꯨꯒ ꯍꯧꯖꯤꯛꯇꯤ ꯊꯕꯛꯄꯨꯗꯤ ꯇꯧꯈ꯭ꯔꯦ ꯏꯌꯥꯝꯕꯁꯨ ꯏꯟꯇꯤꯂꯤꯖꯦꯟꯁꯇꯀꯣ ꯇꯧꯔꯦ ꯃꯥ ꯕꯦꯡ ꯄꯤ ꯑꯣ ꯕꯦꯡ ꯄꯤ ꯑꯣꯁꯨ ꯐꯥꯎꯔꯝꯕꯅꯦ ꯑꯗꯨꯝ ꯕꯦꯡꯒꯤꯖꯦ ꯃꯥ ꯊꯕꯛ ꯌꯥꯝ ꯆꯤꯟꯕ ꯍꯦꯛꯇꯤꯛ ꯍꯦꯛꯇꯤꯛ ꯌꯥꯝ ꯑꯣꯏꯕꯀꯣ ꯑꯗꯨꯒꯤ ꯇꯧꯅꯤ ꯍꯥꯏꯅ ꯏꯟꯇꯤꯂꯤꯖꯦꯟꯁꯀꯤ ꯊꯕꯛ ꯑꯣꯏꯅ ꯇꯧꯈ꯭ꯔꯦ
ꯑꯗꯨ ꯐꯩꯌꯦꯗ
ꯍꯣꯏ ꯑꯗꯨꯒ ꯑꯩꯒꯤ ꯏꯅꯥꯎꯅꯨꯄꯥꯒꯤꯗꯤ ꯃꯥꯁꯦ ꯒ꯭ꯔꯦꯖꯨꯌꯦꯠ ꯂꯣꯏꯔꯒ ꯍꯤꯌꯥꯔ ꯏꯁꯇꯥꯏꯂꯤꯁ ꯇꯝꯃ ꯂꯩꯅꯦ ꯂꯥꯏꯔꯤꯛ ꯃꯨꯛ ꯑꯦꯛꯖꯥꯝꯒꯨꯝꯕ ꯊꯥꯅꯤꯡꯗꯦ ꯍꯥꯏꯕꯒꯤ
ꯗꯨꯝ ꯃꯤ ꯃꯤꯒꯤ ꯄꯥꯝꯕꯅꯦꯗ ꯑꯗꯨꯁꯨ ꯐꯩꯌꯦꯗ ꯌꯥꯝꯅ ꯍꯩꯕ ꯑꯣꯏꯔꯗꯤ
ꯑꯩꯅꯗꯤ ꯁꯤꯐꯥꯏꯒꯨꯝꯕ ꯊꯥꯅꯤꯡꯕ ꯑꯩꯉꯣꯟꯗꯒꯤ ꯍꯦꯟꯅ ꯋꯥꯡꯕꯅꯦꯕꯀꯣ ꯏꯅꯥꯎꯅꯨꯄꯥꯗꯨ ꯑꯩꯗꯤ ꯃꯤ ꯈꯤꯇꯪ ꯑꯩꯉꯣꯟꯗꯤ ꯈꯤꯇꯪ ꯋꯥꯡꯕꯅꯦ ꯃꯥꯅ ꯋꯥꯡꯕꯅꯦꯕ ꯑꯗꯨ ꯁꯤꯐꯥꯏ ꯇꯧ ꯇꯧꯍꯟꯒꯦ ꯇꯧꯔ ꯃꯥꯅ ꯍꯦꯌꯔ ꯏꯁꯇꯥꯜꯂꯤꯁ ꯑꯣꯏꯅ ꯇꯧꯕꯅꯦ ꯇꯧ
ꯍꯣꯏꯗ ꯃꯤ ꯃꯤꯒꯤ ꯄꯥꯝꯕꯅꯦ ꯑꯗꯨ ꯑꯩꯗꯤ ꯑꯗꯨꯃꯥꯏꯅ ꯍꯤꯌꯥꯔ ꯏꯁꯇꯥꯏꯂꯤꯁꯀꯨꯝꯕꯗꯤ ꯆꯠꯅꯤꯡꯗꯦꯍꯦ ꯃꯤꯒꯤ ꯁꯝꯒꯨꯝꯕꯗꯣ ꯌꯥꯝꯅ ꯄꯥꯏꯅꯤꯡꯗꯕ ꯍꯥꯏꯇꯥꯔꯦ
ꯑꯣ
ꯍꯪꯒꯣꯏꯕꯗꯣ ꯑꯗꯨꯃꯥꯏꯅ ꯇꯧꯋꯦꯕ
ꯑꯣ ꯑꯩꯁꯨ ꯑꯗꯨꯒꯨꯝꯕꯗꯨꯗꯤ
ꯎꯝ ꯑꯩꯈꯣꯏꯗꯤ ꯁꯝ ꯀꯛꯄ ꯍꯥꯏꯔꯗꯤ ꯑꯝ ꯁꯨꯛꯍꯩ ꯍꯩꯇ꯭ꯔꯦꯍꯦ
ꯅꯈꯣꯏ ꯅꯈꯣꯏ ꯄꯦꯔꯦꯟꯁ ꯗꯤ ꯀꯥꯔꯤ ꯊꯕꯛ ꯇꯧꯕ꯭ꯔꯥ ꯅꯒꯤ
ꯎꯝ ꯑꯩ ꯐꯥꯗꯔꯁꯨ ꯄꯨꯂꯤꯁ ꯑꯣꯏꯔꯝꯃꯤ ꯋꯥꯏ ꯍꯥꯏꯅ ꯇꯣꯛꯈ꯭ꯔꯦ ꯍꯧꯖꯤꯛꯇꯤ ꯀꯩꯁꯨ ꯇꯧꯗꯦ ꯑꯗꯨꯒ ꯑꯩ ꯑꯩ ꯏꯃꯥꯗꯨꯗꯤ ꯑꯗꯨꯝ ꯂꯥꯏꯛ ꯑꯩ ꯏꯁꯇꯦꯖ ꯋꯥꯀꯔ ꯑꯣꯏꯅ ꯑꯣꯏꯔ ꯂꯩꯔ ꯀꯩꯁꯨ ꯇꯧ
ꯎꯝ ꯐꯩ
ꯍꯥꯟꯅꯗꯤ ꯑꯩꯈꯣꯏ ꯕꯕꯥꯍꯣꯏꯁꯨ ꯕꯤꯖꯤꯅꯦꯁ ꯇꯧꯕꯅ ꯐꯩ ꯍꯥꯏꯅꯀꯣ ꯕꯤꯖꯤꯅꯦꯁ ꯇꯧꯔꯝꯃꯤ ꯍꯧꯖꯤꯛꯀꯥꯟꯗꯤ ꯋꯥꯈ꯭ꯔꯕꯅꯤꯅ ꯇꯧꯅꯤꯡꯗ꯭ꯔꯦ ꯍꯥꯏꯅ ꯑꯗꯨꯝ ꯌꯨꯝꯗ ꯊꯕꯛ
ꯑꯣꯀꯦ ꯑꯗꯨꯗꯤ ꯅꯣꯏꯗꯤ ꯑꯗꯨꯝ ꯄꯔꯃꯤꯅꯦꯟ ꯏꯝꯐꯥꯜꯗ ꯁꯦꯇꯜ ꯇꯧꯕꯅꯤꯀꯣ
ꯑ ꯄꯥꯔꯃꯅꯦꯟꯗꯤ ꯁꯦꯇꯜ ꯇꯧꯗꯦ ꯑ ꯄꯔꯃꯤꯅꯦꯟꯃꯛꯇꯤ ꯑꯣꯏꯗꯦ ꯑꯣꯏꯕ ꯍꯥꯏꯕꯁꯨ ꯌꯥꯏ ꯂꯥꯏꯛ ꯑ ꯑꯣꯏꯈ꯭ꯔꯦ ꯍꯥꯏꯕꯁꯨ ꯌꯥꯏ ꯑꯣꯏꯕꯗꯤ ꯑꯣꯏꯗꯦꯕ ꯂꯥꯏꯛ ꯑꯦꯕ꯭ꯔꯤ ꯇꯥꯏꯝ ꯈ꯭ꯔꯤꯁꯃꯥꯁ ꯍꯣꯂꯤꯗꯦ ꯑꯗꯨꯝ ꯈꯨꯟꯗ ꯍꯜꯂꯦꯕꯀꯣ ꯑꯩꯈꯣꯏ ꯕꯕꯥꯗꯤ ꯑꯩꯈꯣꯏꯒ ꯂꯩꯃꯤꯟꯅꯗꯦꯕ ꯃꯥꯗꯤ ꯈꯨꯟꯗ ꯂꯩ ꯃꯥ ꯏꯝꯐꯥꯜꯗ ꯂꯩꯕ ꯍꯩꯅꯗꯦ ꯍꯥꯏꯅ ꯌꯥꯝꯅ ꯌꯥꯝꯅ ꯀ꯭ꯔꯥꯎꯗꯦꯠ ꯑꯣꯏꯕꯗꯣ ꯄꯥꯝꯗꯦꯅ ꯑꯗꯨꯒ ꯑꯩꯈꯣꯏꯕꯨꯗꯤ ꯑꯩꯈꯣꯏ ꯏꯃꯨꯡ ꯑꯇꯣꯞꯄꯗꯤ ꯂꯣꯏꯅꯃꯛ ꯑꯩꯈꯣꯏ ꯂꯣꯏꯅ ꯏꯝꯐꯥꯜꯗ ꯂꯩ
ꯑꯣ
ꯥꯅꯣꯏꯁꯨ ꯏꯝꯐꯥꯟꯗ ꯂꯩꯕ꯭ꯔꯣ
ꯑꯩꯈꯣꯏꯁꯦ ꯑꯩꯈꯣꯏꯗꯤ ꯑꯁꯦꯡꯕꯗꯤ ꯑꯩꯒꯤ ꯈꯨꯟꯗ ꯂꯩꯕꯅꯦꯀꯣ ꯑꯗꯣ ꯍꯧꯖꯤꯛꯇꯤ ꯏꯝꯐꯥꯜꯗ ꯂꯩꯕꯔꯥ
ꯎꯝ
ꯒꯦꯝ ꯚꯤꯂꯦꯖ ꯈꯪꯕ꯭ꯔꯥ
ꯑ ꯈꯪꯉꯦ
ꯎꯝ ꯒꯦꯝ ꯚꯤꯂꯦꯖꯇꯤ ꯅꯩꯕꯅꯦ
ꯑꯗ ꯑꯣ ꯆꯥꯠꯄꯗꯤ ꯑꯣꯗ꯭ꯔꯤ ꯀꯩꯩꯅꯣꯗ ꯑꯗꯨꯝ ꯄꯥꯎꯗ ꯌꯥꯝ ꯍꯩꯃꯟꯕꯒꯤ ꯈꯪꯈ꯭ꯔꯣ
ꯑꯣ
ꯑꯩꯈꯣꯏ ꯌꯥꯝ ꯀꯣꯏꯕꯒꯨꯝꯕ ꯆꯠꯇꯕꯅꯤꯅ ꯂꯩꯌꯦ ꯍꯥꯏꯕꯩ ꯋꯥ ꯈꯛ ꯑꯗꯨ ꯑꯗꯨꯝ ꯌꯨꯝꯗ ꯇ꯭ꯋꯦꯟꯇꯤ ꯐꯣꯔ ꯑꯥꯋꯥꯔꯁ ꯊꯣꯛꯇꯅ ꯃꯨꯡ ꯅꯨꯄꯤꯁꯨ ꯑꯣꯏꯕꯅꯤꯅꯀꯣ ꯌꯥꯝ ꯊꯣꯛꯄꯗꯣ ꯌꯥꯗꯦ
ꯅꯪꯗꯤ ꯆꯍꯤ ꯆꯍꯤ ꯀꯌꯥ ꯆꯍꯤ ꯀꯌꯥꯁꯨꯒꯦ ꯅꯗꯤ
ꯑꯩ ꯍꯟꯗꯛ ꯇꯨꯋꯦꯟꯇꯤ
ꯇꯨꯋꯦꯟꯇꯤ
ꯑꯥ ꯍꯦꯟꯕꯨꯗꯤ ꯍꯦꯟꯈ꯭ꯔꯦ ꯄ꯭ꯂꯁ ꯑꯣꯏꯈ꯭ꯔꯦ ꯑꯗꯨꯑꯣꯏꯔꯁꯨ ꯇꯋ꯭ꯌꯟꯇꯤ
ꯎ
ꯎꯝ
ꯐꯩꯌꯦ ꯐꯩ ꯃꯇꯝ ꯌꯥꯝ ꯂꯩꯔꯤꯗ ꯅꯪꯗꯤ
ꯎꯝ ꯈꯟꯕꯅꯗꯤ ꯌꯥꯝ ꯋꯥꯡꯅ ꯈꯜꯂꯦ ꯑꯣꯏꯕꯅꯗꯤ ꯑꯣꯏꯈ꯭ꯔꯦ ꯑꯣꯏꯔꯣꯏꯗ꯭ꯔꯗꯤ ꯈꯪꯗꯦ
ꯑꯣ ꯎꯝ ꯎꯝ ꯀꯅꯥꯅ ꯁꯤꯌꯔ ꯇꯧꯕ꯭ꯔꯥ ꯅꯪꯕꯨ ꯁꯤꯞꯁꯦꯁ ꯁꯤꯒꯤꯁꯤꯦ ꯀꯅꯥꯅ ꯁꯤꯌꯔ ꯇꯧꯕ꯭ꯔꯥ
ꯎꯝ ꯐꯥꯔꯁꯗꯗꯤ ꯑꯩꯈꯣꯏ ꯀꯣꯂꯦꯖ ꯇꯥ ꯃꯤ ꯑꯃ ꯂꯥꯛꯂꯝꯃꯦꯕ
ꯑꯣ
ꯂꯦꯇꯔ ꯑꯗꯨꯝ ꯎꯝ ꯇꯧꯔꯒ ꯀꯩꯁꯨ ꯄꯥꯏꯗꯅ ꯂꯩꯈꯤꯕꯗꯣ ꯑꯗꯨꯃꯥꯏꯅ ꯇꯧꯋꯦ ꯑꯗꯨꯒ ꯑꯩꯁꯦ ꯀꯅꯥꯔꯒꯣ ꯑꯩꯉꯣꯟꯗ ꯇꯧꯑꯣꯕꯤꯗꯣ
ꯃꯤꯅꯥ ꯃꯤꯅꯥ ꯃꯤ ꯍꯥꯏꯗꯕ ꯍꯥꯏꯕ ꯌꯥꯗꯕ ꯃꯥꯜꯂꯤ ꯁꯤꯁꯤꯁꯨ
ꯔꯣꯡꯃꯩ ꯅꯨꯄꯥ ꯑꯃꯗꯣ
ꯑ
ꯑ ꯃꯥꯅ ꯑꯗꯨꯝ ꯎꯝ ꯂꯣꯏꯅ ꯁꯦꯝꯕꯤꯔꯒ ꯑꯗꯨꯃꯥꯏꯅ ꯇꯧꯋꯦ ꯑꯗꯨ ꯁꯦꯝꯕꯤꯔꯒ ꯑꯣꯏꯔꯁꯨ
ꯗꯥꯏꯂꯤꯞ ꯀꯥ ꯑꯥ ꯁꯣꯔꯤ ꯃꯃꯤꯡ ꯍꯥꯏꯕ ꯌꯥꯒꯦ ꯍꯥꯏꯁꯦ
ꯑ ꯀꯩꯅꯣ ꯑꯗꯨꯝ ꯑ ꯑꯁꯨꯃꯥꯏꯅ ꯋꯥꯔꯤ ꯁꯥꯒꯗꯧꯕ ꯑꯣꯏꯕꯤ ꯈꯔ ꯌꯥꯝꯅ
ꯍꯣꯏ
ꯄꯟꯕꯗꯣ ꯑꯗꯨꯃꯥꯏꯅ ꯇꯧꯔꯛꯈ꯭ꯔꯕꯒꯤ ꯁꯨꯡꯃꯥꯏ ꯄꯥꯏꯗ꯭ꯔꯣ
ꯅꯪ ꯈꯥꯏ ꯌꯥꯝꯅ ꯋꯥꯔꯤ ꯁꯥꯝ ꯇꯥꯕ
ꯑꯗꯣ ꯇꯟꯕꯩ
ꯑꯗꯨꯗꯤ ꯔꯤꯋꯥꯔꯠꯇꯨ ꯀꯣ ꯔꯤꯋꯥꯔꯠꯇꯨ ꯌꯥꯝ ꯐꯪꯉꯅꯤꯅ
ꯑ
ꯈ ꯆꯔꯦ ꯈ ꯈ ꯅꯨꯡꯗꯥꯡꯗꯗꯤ ꯐ꯭ꯔꯤ ꯑꯣꯏꯕꯔꯅ
ꯇ꯭ꯋꯦꯟꯇꯤ ꯐꯣꯔ ꯑꯋꯥꯔ ꯍꯧꯖꯤꯛꯇꯤ ꯐ꯭ꯔꯤ ꯑꯗꯨꯝ ꯑꯣꯏꯗ ꯂꯥꯏ ꯑꯦꯛꯖꯝ ꯂꯣꯏ ꯐꯝꯅꯤ ꯅ ꯁꯤꯃꯤꯁꯇꯔ ꯃꯊꯪꯒꯤ ꯁꯤꯃꯤꯁꯇꯔ ꯍꯧꯕ ꯉꯥꯏꯕꯅꯤꯅ ꯑꯗꯨꯝ ꯑꯣꯏꯔ ꯍꯧꯖꯤ ꯑ
ꯎꯝ
ꯎꯝ
ꯑꯦꯛꯖꯝꯅꯣꯁ ꯋꯥꯔꯤ ꯁꯥꯕ ꯀꯥꯟ
ꯑꯩꯒꯤꯗꯣ ꯂꯩꯕ꯭ꯔꯥ
ꯑꯗꯨ ꯂꯩꯔꯗꯤ ꯔꯤꯖꯦꯛ ꯆꯠꯂꯤꯅ ꯍꯥꯏꯕ ꯑꯗꯨꯗꯤ ꯔꯤꯋꯥꯔꯗꯣ ꯐ ꯐꯪꯕ ꯑꯣꯏꯕꯀꯣ
ꯎꯝ
ꯄꯥꯏꯒꯤꯗꯨꯗꯤ
ꯌꯥꯝꯅ ꯂꯥꯏꯕ ꯃꯥꯜꯂꯦ ꯌꯥꯝ ꯂꯨꯕ ꯑꯣꯏ
ꯋꯥꯔꯤ ꯅꯨꯡꯉꯥꯏꯕ ꯅꯨꯡꯉꯥꯏꯕꯗꯤ ꯁꯥꯕ ꯌꯥꯗꯣꯏꯅꯦ ꯂꯣꯏꯅꯃꯛ ꯎꯝ ꯎ ꯃꯊꯪꯗꯗꯤ ꯄꯤ ꯇꯤꯗ ꯊꯤꯕ ꯇꯥꯕ ꯇꯣꯄꯤꯛꯁꯦ
ꯍꯣꯏ
ꯑꯗꯨꯗꯤ ꯅꯪ ꯅꯨꯡꯗꯥꯡꯗ ꯋꯥꯔꯤ ꯁꯥꯕ ꯌꯥꯏꯗꯤ ꯅꯨꯡꯗꯥꯡꯁꯨ ꯑꯗꯨꯝ ꯇꯧꯔꯛꯄ ꯌꯥꯕꯅꯤꯅ
ꯍꯣꯏ
ꯍꯥꯢꯗꯤ ꯅꯒꯣ
ꯍꯣꯏ ꯍꯣꯏ ꯀꯥꯏꯗꯦ ꯍꯥ
ꯑꯣ ꯏꯟꯇ꯭ꯔꯥꯟꯁ ꯊꯕ
ꯀꯩꯅꯣ ꯅꯪ ꯁꯥꯎꯟꯗꯣ ꯇꯥꯕ ꯅꯨꯡꯉꯥꯏꯇ꯭ꯔꯦ
ꯇꯥꯕꯔꯣ
ꯑꯥ ꯇꯥꯏꯌꯦ ꯉꯁꯥꯏꯒꯤꯗꯣ ꯌꯥꯝꯅ ꯗꯤꯝ ꯇꯧꯕꯒꯨꯝꯗꯧꯋꯦ
ꯍꯧꯖꯤꯛꯇꯤ ꯁꯦꯡꯈ꯭ꯔꯕ꯭ꯔꯥ
ꯑ ꯁꯦꯡꯉꯦ
ꯑꯥ ꯏꯟꯇꯔꯥꯟꯁꯀꯨꯝꯕ ꯊꯥꯕ꯭ꯔꯥ ꯅꯣꯏꯒꯤ ꯅꯪꯒꯤꯅ ꯆꯪꯒꯗꯕ ꯌꯨꯅꯤꯚꯔꯁꯤꯇꯤꯗꯣ
ꯑꯥ ꯃꯣꯏ ꯄꯤꯃꯦꯠ ꯀꯥꯏ ꯊꯥꯍꯜꯂꯦ ꯈꯪꯗꯦꯗ ꯑꯗꯨꯒ ꯏꯟꯇꯔꯚ꯭ꯌꯨ ꯗꯥꯏꯔꯦꯛ ꯏꯟꯇꯔꯚꯤꯌꯨ ꯇꯧꯍꯜꯂꯦ ꯑꯁ ꯑꯗꯨ ꯏꯟꯇꯔꯚꯤꯌꯨ ꯅꯨꯃꯤꯠꯇꯨꯗꯤ ꯌꯥꯝꯅ ꯊꯤꯒꯤꯍꯦ
ꯑꯣꯟꯂꯥꯏꯟꯗ ꯇꯧꯕ꯭ꯔꯥ
ꯑꯥ ꯚꯤꯗꯤꯑꯣ ꯀꯣꯜ ꯇꯧꯔꯒꯀꯣ
ꯑꯥꯎ
ꯍꯥꯏꯗꯤ ꯃꯥꯅ ꯍꯪꯂꯛꯄꯗꯣ ꯑꯩꯈꯣꯏꯅ ꯇꯝꯕꯗꯣ ꯆꯞ ꯃꯥꯟꯅꯅ ꯍꯪꯂꯛꯄ ꯑꯗꯨꯝ ꯈꯔ ꯄꯥꯈꯠꯄꯒꯤ ꯀꯥꯎꯒꯤꯕꯗꯣ ꯑꯗꯨꯃꯥꯏꯅ ꯍꯨꯃꯥꯡ ꯁꯧꯔꯛꯄꯗ
ꯁꯥꯔ ꯀꯤꯔꯟꯗꯨ ꯅꯨꯡꯉꯥꯏꯕ꯭ꯔꯣ ꯂꯥꯏꯔꯤꯛ ꯇꯝꯕꯤꯕ ꯀꯔꯟ ꯌꯥꯝ ꯇꯧꯕꯅꯦ ꯑꯗꯨ ꯑꯣꯖꯥꯗꯣ
ꯍꯣꯏ ꯀꯔꯟ ꯑꯗꯨꯝ ꯉꯥꯡꯂ ꯂꯩ ꯈꯪꯗꯦꯗ
ꯑꯔꯨꯟꯀꯨꯃꯥꯔ ꯀꯔꯟ ꯀꯨꯃꯥꯔ ꯀꯧꯕꯅꯤ ꯑꯩꯈꯣꯏꯅ